ꯀꯟꯅꯣ ꯍꯜꯂꯣ ꯑꯥꯎ ꯍꯜꯂꯣ ꯇꯥꯕ꯭ꯔꯣ ꯑ ꯑꯧ ꯑꯧ ꯑꯧ ꯀꯃꯥꯏ ꯀꯃꯥꯏ ꯇꯧꯔꯤꯒ‌ꯦ ꯅꯨꯡꯉꯂꯤ ꯕꫭ
ꯅꯨꯡꯉꯥꯏꯔꯤꯌꯦꯦ ꯁꯨꯝ ꯀꯩꯀꯩ ꯇꯧꯅꯤ ꯍꯧꯖꯤꯛ ꯅꯨꯡ ꯁꯥꯒ ꯈꯔ ꯑꯃꯨꯛ ꯁꯥꯅꯣ ꯈꯔ ꯑꯃꯨꯛ ꯆꯨ ꯉꯁꯥꯏꯗꯤ ꯂꯝꯕꯤ ꯀꯩ ꯆꯠꯂꯨꯏꯌꯦ ꯏꯝꯐꯥꯜ ꯀꯥꯔꯨꯏꯌꯦ ꯉꯁꯤꯁꯦ
ꯑꯣ
ꯀꯥꯊꯣꯛꯇꯅ ꯀꯥꯕ ꯏꯝꯐꯥꯜꯅꯤꯅ ꯑꯥ ꯔꯦꯡꯀꯣꯠꯁꯨ ꯄꯨꯍꯧꯗ꯭ꯔꯦ ꯑꯗꯨꯒ ꯂꯝꯕꯤꯗ ꯁꯤꯡꯖꯃꯩ ꯌꯧꯔꯛꯄ ꯀꯥꯟꯗ ꯅꯣꯡ ꯆꯨꯔꯛꯑꯦ ꯅꯣꯡ ꯆꯨꯔꯛꯄꯗ ꯑꯗꯒꯤ ꯅꯣꯡ ꯈꯔ ꯆꯣꯠꯂꯦ ꯑꯗꯨꯅꯦ ꯍꯧꯖꯤꯛ ꯀꯩꯗꯧꯅꯤ ꯅꯣꯡ ꯈꯔ ꯆꯣꯠꯅꯤ ꯅꯣꯡꯖꯨ ꯊꯥ ꯑꯗꯨꯗꯤ ꯅꯨꯡꯁꯥ ꯌꯥꯛꯅ ꯁꯥꯕꯗꯣ ꯑꯁꯥꯕꯗ ꯑꯃꯨꯛ ꯈꯥꯡꯉ ꯂꯩꯅꯤ ꯁꯨꯃꯥꯏꯅ ꯂꯩꯔꯤꯗ ꯅꯨꯡꯉꯥꯏꯕ ꯍꯥꯏꯗꯨ ꯁꯤ
ꯑꯣ ꯑꯣ ꯑꯣ ꯏꯐꯥꯅ ꯀꯩꯗꯧꯕ ꯀꯔꯤꯅꯣ
ꯏꯝꯐꯥꯜꯗ ꯑꯍꯣꯡꯉ ꯑꯆꯥꯎ ꯌꯦꯟꯕ ꯀꯥꯔꯨꯏꯅꯤꯅ
ꯉꯁꯤꯗꯤ ꯅꯣꯡꯃꯥꯏꯖꯤꯡꯁꯨ ꯅꯠꯇꯦ ꯑꯍꯣꯡ ꯑꯆꯥꯎꯕ ꯐꯪ ꯐꯪꯉꯛꯇ꯭ꯔꯣ
ꯄꯜꯂꯛꯇꯦꯗ ꯀꯩꯝꯇ ꯄꯜꯂꯛꯇ꯭ꯔꯦ ꯋꯥꯔ ꯇꯣꯛꯑ ꯂꯥꯛꯑꯦ ꯁꯤꯗꯤ ꯂꯝ ꯂꯩꯕꯥꯛ ꯄꯣꯛꯄ ꯑꯣꯏꯕꯔꯥ ꯈꯪꯗꯦ ꯗꯨꯀꯥꯟꯁꯨ ꯃꯤ ꯏꯇꯥꯛ ꯏꯆꯥꯛ ꯇꯛꯍꯧꯋꯤ ꯁꯤꯅꯤꯅꯦ ꯂꯋꯥꯏꯅ ꯏꯝꯐꯥꯜ ꯀꯥꯕ ꯍꯥꯏꯗꯣ ꯃꯇꯥꯡ ꯃꯇꯝ ꯆꯥ ꯇꯦꯟ ꯆꯥꯅ ꯀꯥꯕ ꯉꯝꯗꯦꯅꯦ
ꯑꯥ ꯆꯨꯝꯃꯦ ꯆꯨꯝꯃꯦ ꯑꯗꯨꯅꯦ ꯑꯩꯅ ꯅꯣꯡꯃꯥꯏꯖꯤꯡꯗ ꯀꯥꯔꯗꯤꯦ ꯑꯁ ꯁꯦꯀ꯭ꯂꯦꯟꯗꯣ ꯁꯦꯀꯦꯟ ꯍꯦꯟꯗꯣ ꯐꯖ ꯐꯖꯅ ꯌꯣꯟꯕꯅꯤꯗ ꯁ‌ꯦꯀ‌ꯦꯂ‌ꯦꯟꯗꯩ ꯄꫭꯠ ꯈꯟꯕꯗꫭ ꯌꯥꯝ ꯅꯨꯉꯥꯏꯕꯅꯤ ꯎꯝ
ꯄꯥꯛꯊ ꯄꯥꯛꯊꯗꯅ
ꯁꯦꯀꯦꯜ ꯍꯦꯟꯗ ꯍꯣ ꯍꯣ ꯍꯣ ꯍꯣꯏ
ꯑꯩꯁꯨ ꯃꯃꯥꯡ ꯁꯦꯀꯦꯟ ꯍꯦꯟꯗꯒꯤ ꯈꯣꯡꯒꯥꯎ ꯑꯅꯤ ꯂꯩꯔꯦ ꯑꯩꯁꯨ ꯑꯁ ꯀꯌꯥꯗꯤ ꯁꯦꯠꯄꯥ ꯅꯨꯡꯉꯥꯏꯒ꯭ꯔꯦ ꯐꯥꯁ ꯍꯦꯟꯗꯒꯤ ꯍꯦꯜꯂꯦ ꯗꯨꯀꯥꯟꯗꯒꯤ ꯃꯥꯅꯦ ꯃꯥꯅꯦ ꯑꯣꯔꯤꯖꯨ ꯑꯣꯏꯌꯦꯕ ꯑꯩ ꯐꯥꯖꯅ ꯄꯥꯛꯊꯔꯒ ꯈꯟꯕꯅꯤ ꯑꯗꯨꯒ ꯈꯣꯡꯐꯥꯎꯗꯣ ꯑꯣꯔꯤ ꯑꯣꯏ ꯂꯩꯔꯝꯃꯦ
ꯑꯥ
ꯑꯗꯒꯤꯗꯤ ꯍꯧꯖꯤꯛ ꯕꯧ ꯑꯗꯨꯝ ꯆꯦꯠꯅꯔꯤ ꯑꯗꯨꯒ ꯀꯃꯥꯏꯅ ꯇꯧꯒꯦꯗ ꯃꯥꯁꯦ ꯁꯤꯀꯦꯂꯦꯟ ꯃꯣꯏꯒꯤ ꯐꯨꯔꯤꯠ ꯃꯃꯤꯡ ꯄ꯭ꯔꯤꯟꯒ ꯊꯥꯔꯗꯤꯀꯣ ꯄꯩꯁꯥꯁꯦ ꯇꯥꯡꯈꯠꯂꯒ ꯍꯥꯏꯔꯛ ꯁꯥꯅꯤꯗ ꯀꯨꯏꯔꯦ ꯏꯝꯐꯥꯟꯒ ꯀꯥꯈꯤꯗꯕ ꯁꯦꯀꯦꯟꯍꯦꯟ ꯁꯦꯀꯦꯟꯒ ꯂꯩꯈꯤꯗꯕ ꯆꯍꯤꯒ ꯀꯨꯝꯖꯥ ꯀꯌꯥ ꯐꯥꯔꯛꯑꯦꯅ ꯇꯧꯔꯤ ꯃꯃꯥꯡ ꯃꯃꯥꯡ ꯆꯍꯤꯗ ꯈꫭꯡꯒꯥꯎ ꯑꯅꯤꯈꯛ ꯂꯩꯔꯛꯄꯅꯤ ꯑꯗꯨ ꯁꯦꯠꯂꯒ ꯍꯧꯖꯤꯛ ꯑꯩꯒꯤ
ꯍꯣꯏ ꯑꯗꯨꯏꯗꯤ ꯃꯊꯪ ꯃꯊꯪ ꯇꯥꯟ ꯃꯇꯥꯡ ꯆꯥꯕ ꯁꯟꯗꯦ ꯑꯃꯗ ꯍꯥꯏꯅꯔꯒꯦ ꯍꯦꯛꯇ ꯀꯥꯔꯨꯁꯤ
ꯌꯥꯏꯌꯦ ꯌꯥꯏꯌꯦ
ꯑꯗꯨ ꯅꯠꯇ꯭ꯔꯗꯤ ꯁꯪꯗ꯭ꯔꯦꯅꯦ ꯇꯧꯔꯤꯁꯦ
ꯃꯥꯅꯤ ꯃꯥꯅꯤ ꯀꯔꯤ ꯀꯔꯤ ꯆꯤꯡ ꯅꯣꯏꯒꯤ ꯆꯤꯡ ꯑꯃ ꯎꯏꯌꯦꯗꯥꯏꯅꯦ ꯆꯤꯡ ꯑꯃ ꯂꯩꯌꯦꯗꯥꯏꯅꯦ ꯀꯤꯍꯣꯝ ꯀꯤꯍꯣꯝꯒ ꯊꯥꯗ꯭ꯔꯣ ꯅꯣꯏ ꯆꯤꯡꯗꯣ
ꯑꯥ ꯑꯩꯈꯣꯏ ꯆꯤꯡꯗꯣ ꯀꯤꯍꯣꯝ ꯍꯟꯗꯛꯇꯤ ꯌꯥꯝꯅ ꯍꯥꯟꯅ ꯍꯧꯈꯤꯕꯗꯣ ꯈꯔ ꯅꯥꯄꯤ ꯁꯣꯡꯖꯤꯜꯂ ꯂꯩꯕꯗꯣ ꯑꯗꯨ ꯑꯗꯨꯝ ꯑꯗꯨꯃꯥꯏꯅ ꯑꯗꯨꯝ ꯂꯩꯔꯦ ꯀꯤꯍꯣꯡꯒ ꯊꯥꯗ꯭ꯔꯦ ꯑꯗꯨꯒ ꯈꯔ ꯆꯣꯡꯈꯠꯄꯗ ꯆꯣꯡꯈꯠꯄꯗ ꯅꯠꯇꯅ ꯍꯣꯠꯅꯕꯤꯅꯕ ꯃꯤ ꯂꯩꯇ꯭ꯔꯕ
ꯑꯣ
ꯑꯩꯈꯣꯏꯒꯤ ꯑꯩꯈꯣꯏ ꯑꯥ ꯑꯩꯈꯣꯏ ꯏꯆꯦꯃꯥ ꯃꯌꯨꯝ ꯄꯥꯜꯂꯦꯕ ꯑꯗꯨ ꯄꯥꯟꯕꯗꯣ ꯃꯥꯒꯤꯗꯣ ꯃꯤꯃꯨꯛ ꯂꯩꯇꯗꯅ ꯑꯉꯥꯡ ꯅꯨꯕꯤ ꯌꯥꯎ ꯁꯜꯂꯛꯄꯗꯨꯗ ꯍꯣꯠꯅꯕꯤꯅꯕꯗꯣ ꯑꯩꯈꯣꯏ ꯏꯃꯥꯗꯣ ꯑꯗꯨꯃꯨꯛ ꯆꯦꯜ ꯂꯩꯔꯦ
ꯑꯗꯨꯗꯨꯅ ꯏꯃꯥ ꯂꯩꯇ꯭ꯔꯕꯅꯤꯅ ꯍꯣꯠꯅꯕꯤꯅꯕ ꯂꯩꯇ꯭ꯔꯦꯅꯦ
ꯏꯃꯥ
ꯀꯥꯡ ꯃꯇꯝꯁꯤꯗ ꯅꯣꯏ ꯍꯣꯏꯅꯦ ꯍꯣꯏꯅꯦ ꯆꯨꯝꯃꯤꯅꯦ ꯏꯃꯥ ꯂꯩ
ꯀꯥꯡ ꯀꯨꯏꯗ꯭ꯔꯦꯅꯦ
ꯑꯗꯨꯗꯤ ꯀꯥꯡ ꯅꯣꯏꯒꯤ ꯆꯤꯡ ꯑꯃ ꯍꯧꯈꯤꯕꯗ ꯀꯤꯍꯣꯝꯒ ꯇꯥꯔꯤꯛ ꯇꯔꯥꯇꯔ‌ꯦꯠꯇꯗꯤ ꯀꯩꯅꯣ ꯀꯥꯟꯒꯖꯦ ꯑꯝꯕꯧ ꯅꯤꯡꯖꯪꯗ꯭ꯔꯕꯣ ꯂꯩꯁꯥꯕꯤꯅꯤ ꯀꯥꯏꯅ ꯀꯥꯎꯒꯔꯥꯕꯣ ꯄꯨꯡꯀꯥꯎ
ꯍꯣꯏꯅꯦ ꯂꯩꯁꯥꯕꯤꯅꯦꯅ ꯀꯥꯎꯔꯨꯔꯦꯅꯦ
ꯑꯣ ꯌꯥꯔꯔꯣꯏꯗ ꯑꯗꯨꯗꯤ
ꯀꯥꯡꯁꯦ ꯈꯪꯗꯦꯅꯦ ꯀꯥꯡ ꯀꯣꯏꯅꯕ ꯂꯩꯇꯗꯅ
ꯀꯥꯛ ꯀꯣꯏꯅꯕ ꯂꯩꯇꯤꯌꯦ
ꯇꯣꯏꯅꯦ
ꯑꯣ ꯆꯥꯃꯤꯟꯅꯅꯕ ꯃꯤꯅ ꯀꯗꯥꯏꯗ ꯌꯧꯈ꯭ꯔꯒꯦ ꯍꯥꯏꯁꯦ
ꯆꯠꯃꯤꯟꯅꯅꯕ ꯃꯤ ꯑꯩꯕꯨ ꯁ꯭ꯋꯥꯏꯗ ꯂꯩꯃꯤꯟꯅꯔꯤꯁꯨ ꯉꯥꯏꯔꯦ ꯅꯣꯏ ꯀꯣꯏꯁꯨ ꯃ ꯉꯥꯏꯔꯦ ꯀꯥꯏꯔꯣ
ꯆꯠꯁꯦ ꯈꯣꯠꯁꯦꯒ ꯍꯥꯏꯔꯛꯇꯦ ꯏꯅꯦ ꯆꯥꯃꯤꯟꯅꯅꯕ ꯃꯤ ꯑꯗꯨꯗꯤ ꯅꯣꯏꯅꯤꯅꯦ
ꯍꯣꯏꯅꯦ ꯑꯗꯨꯗ ꯇꯣꯉꯥꯟꯕ ꯑꯃ ꯂꯩꯗꯅ ꯅꯣꯏꯒꯤ ꯍꯦꯔꯣꯗꯣ ꯀꯗꯥꯏꯗ ꯆꯠꯈ꯭ꯔꯒꯦ ꯁꯤꯅꯤꯔꯥ ꯀ ꯀꯣꯏ ꯁꯁꯦ ꯄꯁꯦꯒ
ꯂꯥꯡꯐꯩ ꯍꯣꯏ ꯂꯥꯡꯐꯩ ꯆꯠꯈ꯭ꯔꯦ ꯁꯦꯟ ꯇꯥꯟꯗ ꯌꯥꯗꯣꯏ ꯂꯪꯕꯩ ꯆꯠꯈꯔꯦ ꯃꯣꯏꯅ ꯑꯃꯨꯛ
ꯎꯝ ꯇ꯭ꯔꯦꯅꯤꯡ ꯀꯟꯅ ꯇꯧꯔꯤꯕ ꯃꯣꯏ ꯍꯧꯖꯤꯛ
ꯍꯣꯏ ꯍꯣꯏ ꯊꯥꯡ ꯊꯥꯡꯖꯧꯕ ꯍꯥꯏꯗꯅ ꯎ ꯋꯥ ꯀꯛꯇꯅ ꯂꯪꯐꯩ ꯆꯠꯈ꯭ꯔꯦ ꯍꯌꯦꯉꯗꯩ ꯐꯪꯉꯕ ꯄꯩꯁꯥꯗ ꯑꯗꯨꯅ ꯑꯃꯨꯛ ꯏꯃꯨꯡ ꯄꯨꯟꯅꯗꯣꯏꯃꯤꯟꯅꯅꯦꯀꯣ
ꯑꯥ ꯀꯍꯥꯡꯒꯁꯦ ꯅ ꯑꯣ ꯍꯣ ꯅꯣꯏ ꯑꯗꯨꯗꯥꯋꯥꯏꯗꯗꯤ ꯀꯥ ꯍꯪꯉꯗꯤ ꯁꯤ ꯍꯪꯗ꯭ꯔꯣ
ꯀꯥꯡꯗꯣ ꯃꯃꯥꯡ ꯆꯍꯤꯗꯒꯤ ꯆꯤꯡꯉꯦ ꯃꯃꯥꯡꯉꯩꯗ ꯑꯩꯈꯣꯏꯅ ꯑꯉꯥꯡ ꯑꯣꯏꯔꯤꯉꯩꯗ ꯑꯃꯨꯛ ꯑꯅꯤꯔꯛ ꯆꯤꯡꯕ ꯈꯪꯍꯧꯋꯦ ꯑꯗꯨ ꯃꯇꯨꯡ ꯁꯥꯎꯅꯩ ꯍꯥꯏꯗꯅ ꯀꯥꯡꯗ ꯁꯣꯝꯗ ꯁꯨꯡꯂꯥ ꯂꯥꯛꯇꯔꯦ ꯑꯗꯨꯒ ꯃꯃꯥꯡ ꯆꯍꯤꯗꯒꯤ ꯀꯥꯡꯗꯣ ꯑꯃꯨꯛ ꯁꯣꯝꯗ ꯆꯤꯡꯉꯛꯀꯦ ꯍꯥꯏꯅ ꯆꯤꯡꯕ ꯍꯧꯔꯛꯑꯦ ꯑꯗꯨ ꯃꯔꯛꯛ ꯃꯃꯥꯡ ꯆꯍꯤꯗꯒꯤ ꯀꯥꯡ ꯌꯧꯔꯛꯑꯦ ꯀꯥꯡ ꯆꯤꯡꯉ ꯂꯥꯛꯑꯦ ꯑ ꯍꯟꯇ ꯑꯃꯨꯛꯁꯨ ꯂꯥꯛꯀꯗꯕ ꯃꯥꯜꯂꯤ ꯆꯤꯡꯉꯗꯤ ꯀꯥꯡꯒꯤ ꯀꯦꯖꯤꯁꯨ ꯆꯥꯕꯗ ꯍꯥꯎꯕꯅꯤꯗ ꯃꯃꯥꯡꯗ ꯑꯝꯇꯪ ꯆꯥꯗꯥꯏꯅꯦ ꯁꯨꯃꯥꯡꯗꯩ ꯗꯣꯛꯇꯅ
ꯍꯣꯏ ꯍꯨꯃꯥꯡ ꯍꯣ ꯍꯣ ꯁꯨꯃꯥꯡ ꯂꯩꯗꯣꯛꯇꯅ ꯆꯥꯕꯤ ꯆꯥꯈꯤꯕ ꯃꯌꯥꯝ ꯍꯧꯥꯎ ꯍꯥꯎꯕ ꯇꯧꯗꯨꯅ ꯎꯇꯤꯒ ꯊꯣꯡꯉꯒ ꯌꯦꯁꯤꯃꯤꯗꯥꯏꯅꯦꯕꯕꯨꯨ ꯃꯥꯡꯊ ꯑꯣ ꯑꯣ ꯑꯣ
ꯎꯝ ꯈꯦꯇ꯭ꯔꯤꯁꯦ ꯍꯥꯎꯕꯅꯤꯅꯦ
ꯇꯧꯔꯤꯁꯦ ꯈꯨꯗꯛꯇ ꯌꯥꯔꯣꯏꯅ ꯇꯧꯔꯤꯁꯦ
ꯌꯥꯕ ꯌꯥꯏꯍꯦ
ꯌꯥꯔꯣꯏꯗ ꯅꯨꯃꯤꯠ ꯀꯟꯅꯤ ꯅꯨꯃꯤꯠ ꯀꯨꯟꯅꯤꯅ‌ꯦ ꯉꯥꯏꯗꯣꯏꯁꯦ
ꯀꯨꯟꯅꯤ ꯅꯠꯇꯦꯍꯦ ꯇꯔꯥꯍꯨꯝꯗꯣꯏꯅꯤ ꯇꯔꯥꯅꯤ ꯃꯥꯊꯣꯏꯅꯤꯔ ꯀꯩꯅꯣ ꯉꯥꯛꯇꯅꯤ
ꯎꯝ ꯑꯆꯥꯆꯥ ꯑꯣ ꯈꯟꯒꯦꯅ ꯇꯧꯒꯦ ꯇꯥꯡ ꯇ ꯌꯔꯛꯄꯗ ꯑꯩꯈꯣꯏꯒꯤ ꯀꯤꯍꯣꯡꯕꯗꯤ ꯆꯥꯗ꯭ꯔꯣ
ꯑꯁ ꯀꯦꯍꯣꯝ ꯆꯥꯕ ꯆꯠ ꯁꯤꯅꯦꯍꯦ ꯍꯟꯇꯛꯇꯤ ꯀꯍꯣꯝ ꯃꯂꯥꯗ ꯍꯥꯎꯕꯅꯤꯅꯦ ꯀꯤꯍꯣꯝꯃꯤꯂꯥꯗ ꯀꯤꯍꯣꯝ ꯆꯥꯕꯗꯣ
ꯎ
ꯀꯤꯌꯣ ꯍꯧꯖꯤꯛꯇꯤ ꯆꯥꯗꯦ ꯃꯦꯔꯥ ꯇꯧꯗꯒꯅꯤ ꯃꯃꯥꯡ ꯆꯍꯤꯁꯨ ꯇꯧꯗꯨꯗꯤ
ꯑꯇꯩ ꯃꯃꯥꯡ ꯆꯍꯤ ꯇꯧꯈꯤꯗꯦ ꯍꯦ ꯂꯥꯟ ꯇꯧꯄꯗꯒꯤ ꯄꯣꯛꯈ꯭ꯔꯤꯗꯨꯗꯤ
ꯇ ꯇꯧꯒ꯭ꯔꯦꯍꯦ
ꯇꯧꯕ꯭ꯔꯥꯅꯦ
ꯇꯧꯋꯤ
ꯑꯩꯅꯦ ꯑꯩꯅ ꯈꯟꯕꯗꯤ ꯇꯧꯗꯕ ꯃꯥꯜꯂꯤꯗ ꯎꯝ ꯅꯨꯡꯗꯥꯥꯡ ꯌꯥꯎꯔꯕꯅꯤꯅ ꯀꯩ ꯖꯥꯡ ꯊꯣꯡꯗꯣꯔꯒꯦ ꯅꯣꯏꯒꯤ
ꯏꯁ ꯀꯥꯡꯁꯣꯏꯗ ꯇꯥꯗꯧ ꯃꯥꯜꯂꯤ
ꯎꯝ ꯀꯅꯥꯅ ꯊꯣꯡꯗꯣꯏꯗ
ꯑ ꯉꯁꯥꯏ ꯑꯌꯨꯛ ꯑꯩꯅ ꯊꯣꯡꯉꯝꯅꯤꯅ ꯍꯧꯖꯤꯛ ꯅꯨꯡꯗꯥꯡꯗꯤ ꯑꯩ ꯊꯣꯡꯉꯔꯣꯏ
ꯑꯣ ꯄꯥꯂꯤꯗꯤ ꯈꯥꯏꯗꯣꯛꯅꯩꯕ
ꯍꯣꯏ ꯃꯣꯏ ꯑꯅꯤ ꯑꯃ ꯂꯩ ꯃꯣꯏ ꯑꯅꯤ ꯊꯣꯡꯖꯔꯁꯤꯅꯤ
ꯎ ꯍꯣꯏꯅꯦ ꯍꯣꯏꯅꯦ ꯑꯗꯨꯗꯤ ꯀꯥꯡꯁꯣꯏꯗ ꯇꯥꯔꯅꯤ
ꯀꯥꯡꯁꯣꯏꯗ ꯀꯥꯡꯁꯣꯏꯗ ꯇꯥꯔꯅꯤ ꯁꯣꯏꯗꯅ ꯀꯥꯡꯁꯣꯏ ꯅꯠꯇ꯭ꯔꯗꯤ ꯎꯄꯥꯏ ꯂꯩꯗꯧ ꯃꯥꯟꯗ꯭ꯔꯦ
ꯑꯣ
ꯌꯦꯟ ꯊꯣꯡ ꯆꯥꯍꯧꯗꯗꯅ ꯍꯦꯛ ꯆꯥꯔꯣꯏꯗꯧꯔꯤꯗ
ꯎꯝ
ꯑꯗꯨꯒꯤꯁꯨ ꯃꯇꯝ ꯂꯥꯛꯈꯤꯅꯤꯅ ꯃꯇꯝ ꯂꯥꯛꯈꯤ
ꯂꯥꯛꯈꯤꯅꯤ ꯂꯥꯛꯈꯤꯅꯤ ꯗꯨꯗꯤ
ꯆꯥꯕ ꯐꯠꯇꯦꯗ ꯌꯦꯟ ꯇꯣꯏꯅ ꯆꯥꯕ ꯆꯌꯥꯝ ꯑꯗꯒꯤ ꯆꯥ ꯐꯠꯇꯦ ꯎꯝ ꯆꯥꯡ ꯅꯣꯏꯈꯠꯂꯤ ꯅꯣꯏꯈꯠꯅꯕ ꯍꯣꯠꯅꯕꯗ ꯌꯥ ꯌꯥꯡꯀꯪꯅꯕ ꯍꯣꯠꯅꯕꯗ ꯄꯩꯁꯥ ꯑꯃꯨꯛ ꯆꯪꯒꯤ
ꯎꯝ ꯆꯨꯝꯃꯦ ꯆꯨꯝꯃꯦ ꯕꯣꯏꯂꯔꯖꯦ ꯅꯨꯃꯤꯠ ꯌꯦꯟ ꯑꯃ ꯂꯣꯏꯕꯁꯦ ꯊꯥ ꯇꯔꯨꯛ ꯇꯔꯦꯠ ꯆꯪꯉꯤꯅꯤ ꯅꯠꯇ꯭ꯔꯥ ꯕꯣꯏꯂꯔ ꯑꯁꯤꯅ ꯅꯨꯃꯤꯠ ꯅꯤꯐꯨ ꯃꯉꯥꯅꯤꯗ ꯆꯥꯔꯦ
ꯑꯣ ꯍꯣ ꯍꯣ ꯍꯣꯏ ꯆꯨꯝꯃꯤ ꯆꯨꯝꯃꯤ
ꯃꯩꯇꯩ ꯌꯦꯟ ꯑꯝ ꯂꯣꯏꯕꯗꯗꯤ ꯊꯥ ꯀꯌꯥꯅꯣ ꯆꯪꯉꯤꯖꯦ ꯌꯦꯉꯨ ꯕꯣꯏꯂꯔ ꯑꯝ ꯂꯣꯏꯕꯗ ꯗꯤ ꯅꯨꯃꯤꯠ ꯅꯤꯐꯨ ꯃꯉꯥꯅꯤꯗ ꯆꯥꯏ ꯑꯉꯛꯄꯅꯤ
ꯎꯝ ꯑꯩ ꯀꯥꯗ ꯂꯩꯔꯤꯕ ꯄꯥꯡꯒꯟꯗꯦꯞ ꯀꯅꯥꯏꯅꯣ ꯁꯤꯕꯣ
ꯑꯆꯧꯕꯔ
ꯅꯠꯇꯦ ꯃꯆꯥ ꯃꯥ
ꯃꯆꯥ ꯑꯣꯏꯗꯤ ꯆꯦꯝꯆꯥ ꯒꯤꯅꯦ ꯑꯆꯧꯕ ꯑꯣꯏꯗꯤ ꯑꯩꯒꯤꯅꯦ
ꯑꯣ ꯑꯆꯥ ꯑꯆꯥ ꯄꯥꯡꯒꯟꯗꯦꯞꯕꯨ ꯑꯩ ꯀꯥꯗ ꯊꯝꯖꯟꯂꯝꯃꯦꯅꯦ ꯋꯥꯔꯤ ꯁꯥꯟꯅꯔꯒ
ꯀꯥꯎꯗꯅ ꯑꯣꯏꯅꯦ ꯑꯩꯒꯤ ꯉꯁꯥꯏꯒꯤ ꯉꯁꯥꯏꯒꯤ ꯇꯦꯠꯀꯤꯗꯣ ꯑꯝꯇ ꯊꯥꯖꯜꯂꯣꯃꯤ
ꯊꯥꯖꯟꯕ ꯂꯣꯏꯒꯔꯕꯅꯦ ꯑꯦ ꯍꯣꯏ ꯏꯆꯦ ꯑꯍꯟꯅ ꯊꯥꯖꯟꯕ ꯂꯣꯏꯒ꯭ꯔꯝ ꯂꯣꯏꯒ꯭ꯔꯕꯀꯩꯝ ꯇꯧꯕꯅꯤꯗ ꯑꯩꯅ ꯈꯟ
ꯀꯩꯟ ꯑ ꯂꯣꯏꯅꯗꯤ ꯂꯣꯏꯔꯦ ꯍꯥꯏꯕꯅꯦ ꯍꯣꯔꯦꯟ ꯊꯥꯖꯤꯜꯂꯁꯤ ꯂꯣꯏꯁꯤꯜꯂꯁꯤ ꯍꯥꯏꯒꯤꯝ ꯉꯍꯥꯛ ꯂꯩꯔꯒ ꯑꯉꯥꯡꯒꯤ ꯂꯧꯊꯣꯛꯑꯒ ꯇꯧꯔꯒꯦ ꯉꯁꯤ ꯊꯥꯖꯜꯍꯧꯗ ꯌꯥꯗꯝ
ꯎꯝ ꯑꯩꯒꯤꯁꯨ ꯌꯨꯅꯤꯚꯔꯁꯤꯇꯤ ꯑꯝꯕꯦꯗꯀꯔꯒꯤ ꯊꯥꯖꯟꯒꯗꯕꯅꯤ ꯑꯦꯁ ꯑꯦꯁ ꯁꯤ ꯀꯣꯆꯤꯡꯒ ꯌꯨ ꯄꯤ ꯑꯦꯁ ꯁꯤ ꯀꯣꯆꯤꯡꯒ ꯇꯧꯏ ꯍꯥ
ꯎ ꯀꯣꯆꯤꯡꯒꯤꯅꯦꯕ ꯑꯝꯕꯦꯗꯀꯔ ꯍꯥꯏꯁꯦ
ꯀꯣꯆꯤꯡꯒꯤ ꯀꯣꯆꯤꯡ ꯇꯧꯅꯕꯅꯤ ꯑꯩꯅ ꯊꯥꯥꯟꯕꯗ ꯊꯥ ꯑꯃꯗ ꯏꯁꯅꯥꯞꯀꯤ ꯂꯨꯄꯥ ꯂꯤꯁꯤꯡ ꯃꯔꯤꯒ ꯐꯪꯉꯤ
ꯄꯤꯛꯑꯁꯨ ꯆꯥꯎꯔꯁꯨ ꯒꯣꯔꯃꯦꯟꯒꯤ ꯇꯣꯂꯣꯞ ꯆꯥꯍꯧꯕ ꯍꯥꯏꯁꯤꯅ ꯅꯣꯡꯖꯨ ꯅꯨꯡꯁꯥ ꯂꯥꯟ ꯏꯔꯥꯡ ꯅꯨꯡꯉꯥꯡ ꯂꯥꯛꯑꯗꯤ ꯂꯦꯞꯇꯅ ꯐꯪꯗꯣꯔꯤ
ꯑꯝꯝꯕꯦꯗꯀꯔ ꯍꯥꯏꯖꯦ ꯑꯝꯝꯕꯦꯗꯀꯔ ꯍꯥꯏꯖꯦ ꯀꯩꯗꯧ ꯒꯣꯃꯦꯟꯒꯤꯗ ꯄꯨꯁꯟꯒ꯭ꯔꯦ ꯒꯔꯃꯦꯟꯒꯤꯅꯦ ꯁꯦꯃꯤ ꯒꯃꯦꯟꯕꯨꯗꯤ ꯒꯔꯃꯦꯟꯅꯦ ꯍꯣꯏ ꯒꯕꯃꯦꯟꯒꯤ ꯖꯣꯕ ꯇꯧꯅꯕ ꯂꯥꯏꯔꯤꯛ ꯇꯝꯕꯤꯕ ꯍꯥꯏꯇꯥꯔꯦ ꯑꯗꯨꯅꯤ ꯑꯗꯨꯅ ꯑꯦꯁ ꯑꯦꯁ ꯁꯤ ꯒꯨꯝ ꯕ ꯀꯩꯒꯨꯝꯕ ꯊꯥꯅꯕ ꯈꯣꯠꯅꯕ ꯃꯥꯒꯤ ꯄꯤꯕꯩ ꯋꯥꯅꯤꯗ ꯑꯄꯔꯆꯨꯅꯤꯇꯤ ꯒꯨꯝꯕ ꯑꯃ ꯄꯤꯕ ꯍꯥꯏ ꯇꯥꯔ‌ꯦ
ꯑꯗ ꯌꯥꯎꯁꯜꯍꯧꯒꯗꯕꯅꯤ
ꯎꯝ
ꯅꯣꯏ ꯑꯃ ꯃꯤ ꯑꯣꯏꯍꯧꯕ ꯍꯥꯏꯁꯦ ꯇꯨꯡꯗ ꯅꯨꯡꯉꯥꯏꯗꯣꯏꯅꯦ ꯑꯈꯣꯏꯁꯨ ꯅꯨꯡꯉꯥꯏꯗꯣꯏꯅꯤ ꯅꯣꯏꯁꯨ ꯅꯨꯡꯉꯥꯏꯗꯣꯏꯅꯦ ꯑꯋꯥꯠ ꯑꯄꯥ ꯂꯩꯇ ꯂꯥꯏꯔ ꯍꯪꯅꯕꯗ ꯅꯪꯅ ꯃꯇꯦꯡ ꯄꯥꯡꯕ ꯉꯝꯅꯔꯛꯑꯗꯤ ꯅꯨꯡꯁꯤꯅꯗꯨꯏꯅꯤ ꯍꯦꯟꯅ ꯍꯦꯟꯅ ꯉꯝꯅꯔꯛꯇ꯭ꯔꯗꯤ ꯑꯗꯩ ꯋꯥꯔꯧꯅꯕ ꯄꯨꯛꯔꯧꯅꯕ ꯍꯥꯏꯕ ꯑꯃꯁꯨ ꯂꯥꯛꯇꯣꯔꯤꯕꯅꯤ ꯃꯗꯨꯅ ꯑꯗꯨ ꯊꯣꯛꯇꯅꯕ ꯑꯩꯈꯣꯏꯗꯤ ꯅꯣꯏꯗ ꯍꯥꯏꯔꯦꯛꯇ ꯉꯝꯃꯔꯣꯏꯗꯕꯅꯤ
ꯑ ꯂꯥꯏꯔꯤꯛ ꯇꯝꯁꯤ ꯂꯥꯏꯔꯤꯛ ꯇꯝꯁꯤ ꯑꯦꯛꯖꯥꯝ ꯊꯥꯁꯤ ꯊꯥꯖꯤꯟ